ꯍꯜꯂ ꫭꯇꯥꯏꯌꯦ
ꯑꯣ ꯍꯜꯂꯣ ꯁꯣꯝꯁꯦ ꯀꯝꯗꯧꯕꯤꯔꯤꯅꯣ
ꯑꯁ ꯅꯍꯥ ꯁꯣꯝꯁꯦ ꯍꯧꯖꯤꯛ ꯅꯨꯡꯁꯥꯒ ꯁꯥꯒꯠꯂꯛꯄꯅꯦ ꯑꯗꯩꯗꯤ ꯑ ꯀꯔꯤ ꯇꯧꯕ ꯂꯐꯝꯅ ꯈꯪꯉꯛꯇꯕꯅꯤ ꯅꯨꯡꯉꯥꯏꯔꯦ ꯅꯨꯡꯉꯥꯏꯇ꯭ꯔꯥ ꯈꯪꯗꯦ ꯑꯗꯣ ꯍꯩꯕꯨꯗꯤ ꯌꯥꯝ ꯀꯟꯅ ꯆꯥꯅꯤꯡꯉꯛꯇꯦ ꯢꯍꯨꯜ ꯑꯃ ꯁꯩ
ꯅꯪ ꯅꯪꯕꯨꯗꯤ ꯍꯩꯗ ꯆꯥꯅꯤꯡ ꯂꯩꯔꯕꯅꯤꯗꯣ
ꯑꯣ ꯑꯩꯩꯅ ꯍꯩꯁꯦ ꯍꯥꯟꯅꯗꯤ ꯌꯥꯝ ꯀꯟꯅ ꯄꯥꯝꯃꯝꯗꯦꯕ ꯑꯩ ꯆꯥꯕ ꯍꯩꯔꯝꯗꯦꯕ ꯑꯗꯨꯗꯨꯒꯅꯦ ꯑꯩꯈꯣꯏ ꯅꯥꯎ ꯑꯃ ꯂꯩꯌꯦ ꯃꯥꯗꯤ ꯍꯩꯁꯦ ꯌꯥꯝ ꯄꯥꯝꯃꯦꯕ ꯑꯗ ꯃꯥꯒ ꯁꯨꯝ ꯆꯥꯃꯤꯟꯅꯕ ꯇꯧꯕꯗꯒꯤ ꯑꯩꯁꯨ ꯄꯥꯝꯈꯠꯂꯛꯑꯦ ꯑꯩꯅ ꯍꯦꯟꯅꯕꯨ ꯌꯥꯝ ꯆꯥꯔꯦ
ꯍꯩꯁꯦ ꯑꯣ ꯈꯔ ꯇꯧꯔꯦꯗ ꯍꯩ ꯆꯥꯕꯁꯨ ꯐꯩꯁꯨ ꯍꯥꯏꯗ꯭ꯔꯣ ꯑꯩꯅ ꯍꯧꯖꯤꯛ ꯉꯥꯏꯍꯥꯛ ꯂꯩꯔꯒ ꯍꯩꯅꯧꯗꯨ ꯈꯥꯏꯔꯒ ꯆꯥ ꯍꯩꯅꯧ ꯑꯁꯥꯡꯕꯅꯦꯕ ꯑꯗꯨ ꯈꯥꯏꯔꯒ ꯆꯥꯒꯦꯕꯥ
ꯆꯥꯛꯈꯥꯏꯌꯣ ꯆꯥꯛꯈꯥꯏꯒꯗꯕꯅꯤ ꯑꯩꯗꯤ ꯆꯥꯅꯤꯡꯗꯦ
ꯒꯥꯔꯤ ꯍꯩ ꯆꯥꯅꯤꯡꯗꯦ
ꯆꯥꯅꯤꯡꯗꯦ ꯑꯩꯗꯤ ꯍꯩꯗꯣ ꯑꯁꯤꯟꯕꯁꯦ ꯍꯣꯏ ꯍꯩꯅꯒꯁꯦ ꯍꯣꯏ ꯃꯌꯥꯝꯒꯤ ꯕꯤꯠꯇ ꯑꯗꯨꯝ ꯆꯥꯃꯤꯟꯅꯔꯒꯗꯤ ꯆꯥꯏꯌꯦꯕꯀꯣ ꯑꯗꯨ ꯅꯠꯇꯕ ꯑꯃ ꯌꯥꯝ ꯆꯥꯅꯤꯡꯕ ꯈꯣꯠꯅꯤꯡꯕꯗꯣ ꯑꯩꯉꯣꯟꯗ ꯑꯣꯏꯗꯦꯕ
ꯑꯣ ꯑꯩꯗꯤ ꯌꯥꯝ ꯆꯥꯅꯤꯡꯕ ꯃꯑꯣꯡ ꯑꯗꯨ ꯐꯥꯎꯔꯛꯄ ꯑꯥ ꯆꯥꯅꯤꯡꯗꯕ ꯀꯥꯟꯗꯁꯨ ꯌꯥꯎꯋꯦ ꯑꯗꯨꯁꯨ ꯆꯥꯅꯤꯡꯕꯅ ꯖꯔ ꯖꯔ ꯆꯥꯅꯤꯡꯉꯛꯄ ꯐꯥꯎꯔꯛꯇꯣꯏꯅꯦꯕ ꯑꯗꯣ ꯑꯩꯗꯤ ꯍꯧꯖꯤꯛ ꯑꯩꯅ ꯌꯥꯝ ꯆꯥꯅꯤꯡꯉꯤꯁꯦ ꯁꯤꯇꯥꯕꯣꯟ ꯁꯤꯇꯥꯕꯣꯟꯗꯣ ꯐꯖꯅ ꯀꯣꯊꯣꯛꯑꯦꯗꯅ ꯑꯗꯨꯗꯨꯒ ꯀꯩꯅꯣ ꯑꯝꯗ ꯍꯥꯞꯄꯦꯗꯅ ꯀꯔꯤ ꯑ ꯇꯦꯡꯀꯣꯠ ꯀꯨꯝꯕ ꯑꯥ ꯍꯣꯏ ꯀꯣꯟ ꯑꯝꯗꯥ ꯑꯗꯨꯗꯨꯒ ꯁ꯭ꯄꯨꯟꯅ ꯀꯣꯠꯂꯒ ꯆꯥꯕ ꯑꯁ ꯍꯥꯎꯅꯤꯍꯦ
ꯍꯨꯝ ꯍꯨꯝ ꯅꯪ ꯅꯪ ꯑꯩꯅ ꯕꯖꯥꯔ ꯂꯥꯜꯂ ꯂꯥꯜ ꯂꯥꯛꯄꯗ ꯁꯤꯇꯥꯥꯕꯟ ꯊꯦꯡꯅꯔꯗꯤ ꯅꯪ ꯂꯩꯕꯤꯔꯛꯒꯦ ꯀꯦ ꯅꯪ ꯅꯪ ꯄꯤꯖꯅꯤ ꯑꯗꯨꯒ
ꯍꯔꯥꯎꯋꯦ ꯍꯥꯢ ꯅꯍꯥꯟ ꯂꯤꯆꯤ ꯂꯩꯔꯛ ꯄꯗꯣ ꯏꯕꯥꯟꯅꯤꯅ ꯑꯗꯨꯒꯤ ꯋꯥꯔꯤꯗꯣ ꯍꯣꯏ ꯍꯟꯗꯣ ꯑꯁ ꯇꯨꯆꯩꯌꯦ ꯎꯝ ꯑꯗꯨꯗꯨꯒꯅꯦ ꯑꯩꯅ ꯑꯩ ꯌꯨꯝ ꯆꯠꯈ꯭ꯔꯗ꯭ꯔꯥ ꯌꯨꯝ ꯆꯠꯈ꯭ꯔꯕ ꯃꯇꯨꯡꯁꯦ ꯁꯤꯁꯤꯗꯅꯦ ꯑ ꯑꯩꯈꯣꯏ ꯑꯩꯈꯣꯏ ꯇꯥꯗꯣ ꯑꯗꯨꯅ ꯑꯃꯨꯛ ꯃꯥꯅ ꯑꯩ ꯂꯤꯠꯁꯤ ꯂꯩꯔꯛꯑꯦꯅ ꯆꯥꯏꯌꯦꯕ ꯐ꯭ꯔꯤꯁ ꯃꯅꯨꯡꯁꯤꯗꯩ ꯂꯧꯊꯣꯛꯑꯒ ꯑꯩꯅ ꯎꯝ ꯃꯃꯤꯠꯇꯣ ꯃꯨꯟ ꯃꯨꯟꯅ ꯌꯦꯡꯉꯣ ꯇꯤꯟ ꯌꯥꯎꯕꯅꯦ ꯍꯥꯏ ꯃꯥ ꯊꯥꯖꯗꯦꯕꯀꯣ ꯍꯥꯏꯗꯤ ꯏꯁ ꯀꯩꯁꯨ ꯌꯥꯎꯔꯝꯃꯣꯏ ꯁꯤ ꯎꯗ꯭ꯔꯤꯁꯤꯕꯨ ꯌꯥꯎꯗꯦ ꯍꯥꯏꯕꯤꯗꯅꯦ ꯑꯩꯅ ꯑꯗꯣ ꯌꯥꯎꯗꯦ ꯍꯥꯏꯔꯁꯨ ꯑꯩꯈꯣꯏꯁꯨ ꯅꯍꯥꯟ ꯁꯪꯕ ꯃꯥꯜꯂꯒ ꯃꯅꯨꯡꯗ ꯌꯥꯎꯔꯝꯃꯦ ꯃꯨꯟꯅ ꯌꯦꯡꯉꯣꯅ ꯍꯥꯏꯔꯦ ꯑꯗꯣ ꯌꯦꯡꯕ ꯀꯥꯟꯗ ꯑꯗꯨꯗꯤ ꯌꯥꯎꯗꯤ ꯌꯥꯎꯔꯝꯗ꯭ꯔꯦ ꯑꯗꯨꯏꯁꯨ ꯑꯩꯗꯣ ꯆꯥꯕꯗꯣ ꯑꯗꯨꯝ ꯇꯟꯒ꯭ꯔꯦꯕ ꯅꯍꯥꯟꯒꯤꯗꯣ ꯑꯗꯨꯝ ꯅꯤꯡꯁꯤꯡ ꯂꯩꯕꯒꯤ ꯑꯗꯨ ꯆꯥꯒꯤꯗ꯭ꯔꯦ ꯑꯩꯗꯤ
ꯎꯝ ꯅꯣꯏꯅꯁꯨ ꯐꯖꯅ ꯌꯦꯡꯍꯧꯗꯕꯅꯦꯕ ꯍꯥꯏꯔꯤꯁꯦ ꯑꯩꯈꯣꯏꯅꯤꯅ ꯂꯩꯔꯛꯄꯗꯣ ꯃꯣꯏꯅꯁꯨ ꯄꯠ ꯄꯒ ꯊꯝꯃꯤꯟꯅꯔꯝꯕꯒꯤ ꯑꯃ ꯄꯠ ꯍꯩ ꯃꯍꯤ ꯃꯅꯥꯏꯗꯤ ꯊꯣꯠ ꯇꯜꯂꯒ ꯍꯥꯏꯗꯤ ꯄꯠꯇꯕꯁꯨ ꯌꯥꯎꯋꯦꯅ ꯈꯣꯏ ꯈꯣꯏ ꯈꯣꯏ ꯈꯟꯖꯔꯛꯄꯅꯤꯅ
ꯍꯣꯢ
ꯑ ꯑꯗꯨꯒꯅꯦ ꯍꯥꯏꯗꯤꯅꯦ ꯑꯩꯖꯦ ꯑꯩꯁꯨ ꯀꯩꯁꯨ ꯈꯪꯖꯔꯣꯏꯗꯝꯅꯦꯕ ꯅꯣꯏꯅ ꯑꯃꯨꯛ ꯅꯥꯀꯟꯗꯒꯤ ꯁꯦꯠꯂꯒ ꯈꯣꯛꯈꯤꯕꯒꯤ ꯈꯪꯗꯕꯅꯦꯕ ꯑꯩꯁꯨ ꯑꯩꯁꯨ ꯑꯗꯨꯃꯥꯏꯅ ꯈꯣꯛꯆꯔꯝꯃꯒꯗꯤ ꯑꯩꯖꯨ ꯈꯪꯉꯣꯏꯗꯕꯅꯦꯕ ꯁꯦꯡꯅ ꯍꯥꯏꯔꯒꯗꯤ ꯑꯩꯖꯤꯅꯥ ꯐꯤꯂꯝꯒꯤ ꯇꯥꯏꯞꯇ ꯐꯤꯂꯝ ꯉꯛꯇ ꯇꯧꯔꯤꯕꯅꯤ ꯈꯟꯖꯗꯅ ꯃꯌꯥꯏꯒꯤ ꯃꯌꯥꯏꯒꯤꯗꯨꯗꯒꯤ ꯈꯣꯛꯄꯅ ꯅꯨꯡꯉꯥꯏ ꯀꯥꯏꯅ ꯍꯥꯏꯗꯤ ꯃꯊꯪ ꯃꯊꯪ ꯈꯣꯛꯇꯔꯒ ꯌꯥꯝ ꯈꯣꯛꯊꯔ ꯆꯥꯒꯦ ꯀꯩꯅꯣ ꯋꯥꯈꯜꯖꯤꯗ ꯈꯟꯖꯕ ꯍꯣꯏ ꯕꯤꯠ ꯑꯝꯗ ꯑꯗꯨꯗꯨꯒꯤ ꯃꯌꯥꯏꯗꯣ ꯍꯥꯟ ꯗꯛ ꯐꯥꯛꯀꯠꯂꯨꯕꯅꯦ ꯑꯗꯨꯒꯅꯦ ꯑꯉꯧꯕ ꯐꯤꯠ ꯂꯥꯎ ꯆꯦꯟꯁꯤꯟꯈꯤꯕ ꯈꯪꯕ ꯑꯩꯅ ꯑꯦ ꯀꯩꯅꯣ ꯍꯧꯖꯤꯛꯀꯤꯗꯨꯗꯤ ꯁꯤꯅꯦꯕ ꯑꯗꯨꯗꯩꯗꯤ ꯑꯩꯅ ꯑꯁ ꯁꯤꯗꯤ ꯌꯥꯎꯔꯦꯗꯣ ꯌꯥꯎꯔꯦꯗꯣ ꯁꯦꯀꯥꯏ ꯌꯦꯡꯉꯒ ꯌꯥꯎꯔꯦ ꯑꯗꯨꯁꯧ ꯃꯌꯥꯏ ꯃꯌꯥꯏꯁꯤꯗ ꯐ ꯄꯨ ꯈꯨꯗꯤꯡꯒꯤ ꯑꯗꯨꯝ ꯌꯥꯎꯕ ꯑꯉꯧꯕ ꯑꯗꯨꯝ ꯌꯥꯎꯕꯀꯣ ꯑꯩꯁꯦ ꯑꯁ ꯊꯋꯥꯏ ꯅꯨꯡꯉꯥꯏꯇꯕꯗ
ꯑꯗꯨꯅ ꯑꯗꯣ ꯑꯩꯈꯣꯏꯗꯤ ꯑꯩꯗꯤ ꯃꯤꯠ ꯎꯏ ꯎ ꯁꯨꯛꯎꯨ ꯎꯨꯗꯕꯤꯗ ꯑꯗꯨꯝ ꯑꯩꯗꯤ ꯍꯥꯏꯗꯤ ꯅꯪꯒ ꯂꯩꯃꯤꯟꯅꯕꯗꯣ ꯃꯥꯗꯤꯅꯦ ꯃꯥ ꯑꯗꯨꯝ ꯀꯩꯅꯣ ꯇꯧꯔꯒ ꯍꯥꯏꯗꯤ ꯃꯄꯥꯟꯗꯒ ꯈꯣꯛꯑꯒ ꯆꯥꯝꯊꯣꯛꯇꯅꯒ ꯇꯧꯔꯒ ꯆꯥꯒꯤ ꯑꯗꯨꯅꯦꯕ ꯑꯩꯗꯤ ꯑꯗꯨꯝ ꯐꯃꯨꯡ ꯃꯊꯛꯁꯤꯗ ꯇꯣ ꯆꯤꯟꯗꯒ ꯈꯣꯛꯇꯅ ꯑꯁ
ꯎꯝ
ꯇꯜꯂꯦꯍꯦ
ꯅꯤꯡꯁꯤꯡꯉꯨꯔꯗꯤ ꯅꯪ ꯑꯪ
ꯍꯣꯏ ꯅꯤꯡꯁꯤꯡ ꯅꯤꯡꯁꯤꯡꯉꯨꯀꯥꯟ ꯇꯜꯂꯦ ꯑꯩꯗꯤ ꯌꯣꯠꯁꯜꯂꯝꯃꯅꯤꯕ ꯎꯄꯥꯏ ꯂꯩꯇꯦꯕꯗꯣ ꯗꯨꯝ ꯎꯍꯧꯁꯨ ꯎꯍꯧꯗ꯭ꯔꯦꯕ ꯑꯩꯗꯤ ꯑꯗꯨꯝ ꯈꯨꯠꯅꯁꯨ ꯈꯣꯛꯍꯧꯗ꯭ꯔꯕꯅꯤꯅ ꯈꯨꯠꯅ ꯈꯣꯛꯑ ꯑꯗꯨꯝ ꯈꯤꯇꯪ ꯅꯤꯡꯁꯤꯡ ꯎꯗꯧꯕ ꯑꯗꯨꯁꯨ ꯅꯠꯇ꯭ꯔꯦ ꯑꯗꯨꯝ ꯆꯤꯟꯅ ꯈꯣꯑꯒ ꯑꯗꯨꯁꯨ ꯑꯩꯈꯣꯏꯁꯦ ꯍꯜꯂꯛꯑꯒ ꯉꯥꯏꯍꯥꯛ ꯂꯩꯔꯒ ꯅꯠꯇꯦ ꯀꯥꯏꯗꯅꯣꯝ ꯆꯠ ꯆꯠꯂꯨꯕꯅꯦ ꯑꯩꯈꯣꯏꯁꯦ ꯑꯣ ꯆꯠꯂꯨꯏ ꯑ ꯀꯩꯅꯣꯒꯤ ꯗ꯭ꯔꯦꯁ ꯂꯩꯔꯨꯁꯦꯅ ꯑꯩꯈꯣꯏꯁꯦ ꯆꯠꯂꯦꯕꯀꯣ ꯗ꯭ꯔꯦꯁ ꯂꯩꯕꯁꯤꯗ ꯆꯠꯂꯨꯔꯒ ꯍꯜꯂꯛꯑꯒ ꯅꯨꯡꯗꯥꯡ ꯋꯥꯏꯔꯝ ꯒꯤꯁꯤꯗ ꯆꯥꯕꯅꯦꯕ ꯃꯍꯥꯎ ꯌꯦꯡꯁꯦ ꯀꯥꯏꯅ ꯑꯗꯨꯁꯨ ꯈ ꯊꯤ ꯏꯁ ꯈꯜꯂꯨꯕꯗꯨꯗꯤ
ꯈꯜꯂꯨꯕꯅ ꯑꯃ ꯑꯣꯏꯔꯛꯄꯅ ꯑꯃ ꯍꯥꯏꯗꯅ ꯑꯗꯥ ꯗꯥꯎꯅꯅꯤꯗ ꯗꯥꯎꯅ
ꯃꯥꯅꯦ ꯃꯥꯅꯦ ꯗꯥꯎꯅꯅꯦ ꯑꯗꯣ ꯑꯩ ꯃꯥꯁꯨ ꯀꯩꯁꯨ ꯈꯪ ꯈꯪꯉꯝꯃꯣꯏ ꯑꯗꯩꯗꯤ ꯑꯩꯈꯣꯏꯅ ꯂꯩꯔꯛꯏꯗꯨꯁꯨ ꯑꯩꯈꯣꯏꯅ ꯑꯄꯥ ꯑꯄꯥꯝꯕꯗꯨ ꯈꯜꯂꯒꯅꯦꯕ ꯃꯥꯅ ꯍꯥ ꯄ ꯅꯠꯇꯦꯕ ꯑꯩꯈꯣꯏꯅꯁꯨ ꯈꯜꯂꯛꯏ ꯅꯠꯇ꯭ꯔꯥ ꯑꯗꯣ ꯈꯪꯗꯕꯩꯅꯦ
ꯈꯪꯗꯕꯩ ꯍꯥꯏꯗꯤ ꯑꯗꯨꯃꯥꯏꯅ ꯃꯔꯝꯗꯨ ꯌꯥꯎꯕ ꯄꯣꯠꯇꯨꯗꯤ ꯃꯤꯅꯁꯨ ꯎꯔꯥꯔꯣꯢꯕꯩꯅꯦꯕ ꯑꯗꯣ ꯅꯍꯥꯟ ꯅꯍꯥꯟ ꯍꯩ ꯍꯩꯈꯥ ꯑꯃ ꯑꯆꯧꯕꯗꯣ ꯑꯃꯨꯟꯕ ꯑꯆꯧꯕ ꯑꯆꯧꯕꯗꯣ ꯉꯁꯪ ꯉꯁꯪ ꯉꯥꯡꯕꯗꯣ ꯍꯩꯈꯥꯔꯣ ꯑ ꯃꯥꯅ ꯍꯩꯈꯥ ꯅꯠꯇ꯭ꯔꯣ
ꯃꯥꯅꯦ ꯍꯩꯈꯥꯅꯦ
ꯑꯪ ꯑꯗꯨꯗꯣ ꯑꯩꯅꯁꯨ ꯅꯍꯥꯟ ꯑꯩꯈꯣꯏ ꯏꯃꯥꯟꯅꯕꯤ ꯑꯃ ꯑꯣꯏꯅ ꯆꯠꯂꯨꯏꯅ ꯍꯥꯏꯕꯗꯣ ꯑꯗꯨꯗ ꯑꯃꯨꯛ ꯆꯥꯏꯌꯦꯕꯀꯣ ꯑꯗꯩ ꯉꯔꯥꯡ ꯑꯗꯣ ꯅꯍꯥꯟꯁꯨ ꯌꯨꯝꯗ ꯍꯜꯂꯛꯄꯗ ꯑꯃꯨꯛ ꯆꯥꯏ ꯑꯩ ꯑꯩꯅ ꯂꯩꯔꯛꯄ ꯑꯗꯨꯗꯣ ꯍꯥꯎꯋꯦꯕ ꯃꯨꯜꯂꯒꯅꯦ ꯌꯥꯝ ꯁꯤꯟꯕ ꯑꯣꯏꯗꯦꯕ ꯑꯗꯨ ꯀꯤ ꯑꯃ ꯆꯥꯕꯗ ꯑꯃ ꯍꯥꯎꯗꯣꯏꯗꯤ ꯑꯗꯨꯗꯣ ꯑꯣꯏꯌꯦꯅ ꯑꯩꯅꯁꯨ ꯄꯥꯝꯃꯦꯅ ꯑꯗꯨ ꯂꯩꯔꯛꯑꯦ ꯑꯗꯨꯗꯤ ꯆꯥꯏ ꯑꯗꯨꯗꯤ ꯁꯤꯟꯗ꯭ꯔꯒꯗꯤ ꯆꯥꯏꯗꯣ ꯁꯤꯜꯂꯒꯗꯤ ꯇꯜꯂꯦ ꯑꯩꯁꯨ ꯆꯥꯕ
ꯑꯗꯨ ꯑꯩ ꯑꯩꯗꯤ ꯑꯗꯨꯏ ꯃꯍꯥꯎꯗꯣꯃ ꯆꯥꯅꯤꯡꯗꯕ ꯍꯥꯏꯗꯤ ꯃꯍꯥꯎ ꯑꯃ ꯀꯔꯤ ꯃꯣꯏꯒꯤ ꯗꯦꯁꯀꯤ ꯑꯣꯏꯕꯒꯤ ꯑ ꯃꯍꯥꯎ ꯑꯃꯗꯤꯠ ꯊꯣꯛꯇ꯭ꯔꯅꯦ ꯑꯗꯣ ꯑꯩꯅ ꯄꯥꯝꯗꯕ ꯄꯥꯝꯗꯕ ꯑꯣꯏꯕ ꯆꯨꯝꯅꯒꯤ ꯍꯩꯈꯥꯗꯨꯗꯤ ꯃꯥꯒꯤ ꯆꯨꯝꯅꯒꯤ ꯍꯩꯈꯥꯒꯤ ꯃꯍꯥꯎꯁꯦ ꯁꯤꯅ ꯍꯦꯟꯅ ꯄꯥꯝꯖꯩꯌꯦꯕ ꯑꯩꯗꯤ ꯑꯗꯨꯗꯨꯅ ꯑꯗꯨ ꯑꯣꯏꯅ ꯄꯥꯝꯕ ꯑꯗꯨ ꯀꯩꯅꯣꯗꯨꯗꯤꯅꯦ ꯑꯩꯁꯦ ꯄꯥꯝꯗꯦꯕ ꯆꯥꯅꯤꯡꯗꯦꯕ
ꯍꯣꯏ ꯍꯩꯈꯥꯁꯦ ꯃꯍꯥꯎ ꯈꯦꯠꯅꯔꯦ ꯑꯗꯨꯗꯨꯅ ꯃꯨꯜꯂꯒ ꯑꯩꯗꯤ ꯃꯨꯜꯂꯒ ꯑꯊꯨꯝꯕꯗꯣ ꯆꯥꯅꯤꯡꯅꯦꯕ
ꯍꯣꯏ ꯍꯣꯏ ꯊꯨꯝ ꯑꯥ ꯊꯨꯝꯂꯤ ꯊꯨꯝꯂꯤꯒꯗꯤ ꯇꯧꯕꯅꯦ ꯑꯗꯨꯏꯗꯣ ꯑꯣꯈꯨꯠꯁꯤ ꯑꯣ ꯑꯁ ꯀꯤꯋꯤ ꯗꯨꯒ ꯆꯥꯅꯤꯡꯉꯤ ꯑꯣ ꯀꯤꯋꯤꯗꯨꯗꯤ ꯆꯥꯅꯤꯡꯉꯤ ꯑꯩꯗꯤ
ꯑꯩꯁꯨ ꯆꯥꯅꯤꯡꯉꯦ ꯑꯗꯣ ꯃꯥꯁꯦ, ꯃꯥꯁꯨ ꯁꯤꯜꯂꯤꯔ ꯊꯨꯝꯃꯤꯔ ꯒ꯭ꯌꯥꯟ ꯇꯥꯗꯦꯗ꯫
ꯍꯣꯏ ꯃꯍꯥꯎꯁꯦ ꯑꯗꯨ ꯀꯤꯋꯤꯁꯦ ꯀꯨꯏꯅ ꯌꯥꯝ ꯆꯥꯁꯟꯕꯗꯣ ꯀꯣꯛ ꯉꯥꯎꯕꯅꯤꯉꯣ
ꯍꯣꯏ ꯐꯠꯇꯦꯗꯤ ꯑꯥꯏꯝ
ꯑꯥꯎ ꯀꯣꯛ ꯉꯥꯎꯋꯦ ꯍꯥꯏꯕ ꯑꯗꯨꯗꯣ ꯑꯩꯗꯤ꯫
ꯆꯅꯝ ꯆꯥꯕꯨ ꯃꯣꯏ ꯆꯅꯝꯁꯨ ꯅꯣꯡꯃꯒꯤ ꯑꯩ ꯑꯗꯨ ꯃꯥꯏ ꯅꯥꯟꯅꯕ ꯑꯃꯃꯝꯗꯤ ꯆꯥꯎ ꯍꯥꯏꯔꯒ ꯑꯃ ꯍꯥꯏꯗꯤ, ꯀꯩꯅꯣ ꯇꯧꯕꯅꯦꯕ ꯎꯝ ꯀꯩꯌꯥꯏꯅꯤ ꯃꯌꯥꯝ ꯆꯥꯕꯗꯣ ꯌꯥꯗꯦꯕ ꯆꯅꯝꯁꯨ ꯆꯅꯝꯁꯨ꯫
ꯍꯣꯏ ꯑꯗꯨꯁꯨ
ꯆꯅꯝꯁꯦ ꯑꯩꯗꯤ ꯃꯤ ꯇꯤꯜꯍꯧ ꯆꯥꯕꯒ ꯆꯅꯝ ꯆꯥꯕꯒ ꯇꯧꯅꯗ꯭ꯔꯥ ꯑꯗꯨ ꯑꯩꯗꯤꯅꯦ ꯆꯅꯝ ꯆꯥꯕꯒ ꯇꯤꯜꯍꯧ ꯆꯥꯕꯒꯁꯦ ꯑꯥ ꯊꯥꯏꯅ ꯑꯉꯥꯡ ꯑꯣꯏꯔꯤꯀꯥꯟꯗ ꯀꯥꯟꯗ ꯑꯗꯨꯝ ꯃꯤ ꯑꯩ ꯏꯃꯥꯟꯅꯕꯤꯈꯩꯗꯤ ꯇꯤꯜꯍꯧꯅ ꯍꯦꯟꯅ ꯆꯥꯕꯁꯦ ꯍꯥꯟꯅ ꯍꯩꯅꯩꯌꯦꯕ ꯑꯗꯣ ꯑꯩꯗꯤꯅꯦ ꯆꯅꯝꯁꯤꯅ ꯍꯥꯟꯅ ꯍꯩꯌꯦꯕ ꯆꯥ
ꯗꯨꯗ ꯀꯥꯏꯗꯦꯗ
ꯑꯥ ꯊꯥ ꯊꯥꯖꯗꯕꯗꯣ ꯑꯗꯣ ꯇꯤꯜꯍꯧ ꯆꯥꯕ ꯍꯩꯈ꯭ꯔꯤꯁꯤꯅ ꯏꯃꯥꯟꯅꯕꯤ ꯑꯃ ꯂꯩꯌꯦ ꯃꯥꯗꯤ ꯃꯥꯅ ꯆꯥꯕꯁꯦ ꯌꯥꯝ ꯍꯥꯎꯗꯣꯏ ꯃꯥꯟꯕ ꯀꯗꯧ ꯀꯗꯧꯒ ꯁꯥꯏꯔꯒ ꯑꯃ ꯈꯪꯗꯦ ꯌꯥꯝ ꯑꯣꯏꯅꯝꯅ ꯆꯥꯕꯗꯣ ꯑꯗꯨꯃꯥꯏꯅ ꯇꯧꯕꯖꯦ ꯆꯥꯕꯖꯦ ꯎ ꯕꯗ ꯑꯩꯁꯨ ꯇꯝꯃꯤꯕꯅꯦ ꯑꯗꯣ ꯑꯗꯨ ꯑꯣꯏꯔꯁꯨ ꯌꯥꯝꯗꯤ ꯍꯩꯅꯔꯝꯗꯦ ꯑꯩꯁꯦ ꯑꯗꯨꯝ ꯃꯤꯛꯆꯔ ꯀꯨꯝꯕ ꯇꯣꯠꯄꯗ ꯈꯛ ꯈꯛ ꯆꯥꯕ ꯑꯗꯨꯃꯥꯏꯅ ꯇꯧꯕꯖꯦ ꯍꯩꯅꯔꯝꯃꯦ ꯗꯣ ꯍꯧꯖꯤꯛꯇꯤꯅꯦ ꯌꯦꯟ ꯊꯣꯡꯉꯗꯤ ꯑꯩꯖꯦ ꯇꯤꯜꯍꯧ ꯆꯥꯕ ꯍꯩꯅꯔꯦ ꯍꯥꯏꯕ
ꯑꯩꯁꯨ ꯍꯩꯅꯔꯦ ꯍꯧꯖꯤꯛꯇꯤ ꯑꯩꯁꯨ ꯅꯪꯅ ꯍꯥꯏꯗꯣ ꯅꯪꯅ ꯅꯪꯅ ꯆꯅꯝ ꯍꯥꯟꯅ ꯍ ꯍꯩꯅꯩ ꯍꯥꯏꯗꯅ ꯑꯩꯅ ꯇꯤꯜꯍꯧꯅ ꯍꯩꯅꯩꯌꯦꯕ ꯑꯩꯁꯨ
ꯍꯣꯏ ꯑꯗꯨꯗꯨꯒ ꯆ ꯆꯅꯝꯁꯨ ꯑꯗꯨꯝ ꯈ ꯈ ꯆꯥꯕꯁꯦ ꯍꯩꯅꯔꯦ ꯑꯗꯨ ꯐꯗꯤ ꯐꯕꯖꯥꯠꯅꯤꯗ ꯑꯗꯨ ꯆꯥꯎꯈꯠꯂꯛꯑꯕꯩꯁꯨ ꯃꯥꯜꯂꯦ ꯑꯈꯣꯏꯅ ꯆꯥꯕ ꯀꯩ ꯅꯗꯦ ꯂꯣꯏ ꯍꯩꯅꯈꯠꯂꯛꯏꯁꯦ ꯍꯩꯅꯗꯕꯁꯦ ꯍꯩꯅꯗꯕ ꯂꯩꯇꯦ
ꯍꯥꯏꯅꯗꯕ ꯂꯩꯇꯦ ꯍꯧꯖꯤꯛꯇꯤ ꯆꯥꯔꯒꯦꯗ ꯂꯩꯔꯦ ꯑꯗꯣ ꯑꯩꯅ ꯍꯩꯅꯗꯕꯗꯤ ꯂ ꯈꯔꯗꯤ ꯂꯩ ꯍꯩꯔꯤꯕꯣꯛ ꯍꯩꯔꯨ ꯕꯣꯛ ꯍꯥꯏꯕ꯭ꯔ ꯍꯩꯔꯤꯕꯣꯛ ꯍꯥꯏꯕ꯭ꯔ ꯑꯗꯨꯗꯣ
ꯑꯣ ꯏꯁ ꯑꯗꯨꯗꯨ ꯑꯃꯨꯛ ꯍꯩꯅꯔꯦꯅꯦ ꯑꯩꯗꯤ ꯑꯗꯨꯁꯨ ꯑꯩꯗꯤ ꯍꯥꯟꯅ ꯍꯥꯏꯅꯔꯝꯗꯦ ꯑꯗꯣ ꯑꯩ ꯍꯥꯟꯅ ꯍꯩꯅꯔꯝꯗꯦ ꯑꯩꯁꯨ
ꯑꯗꯣ ꯑꯩꯁꯨ ꯍꯥꯏꯅꯔꯛꯄ ꯌꯥꯏ ꯈꯔ ꯑꯍꯟ ꯑꯣꯏꯔꯛꯄ ꯀꯥꯟꯗ
ꯑ ꯍꯥꯏꯅꯔꯛꯀꯅꯤ ꯍꯥꯏꯅꯔꯛꯀꯅꯤ ꯑꯃꯨꯛ ꯑꯅꯤꯔꯛꯅꯦ ꯅꯪ ꯑꯗꯨꯝ ꯆꯥꯥꯁꯜꯂꯗꯤꯅꯦ ꯍꯥꯟꯅꯗꯤ ꯑꯉꯥꯡ ꯑꯣꯏꯔꯤꯀꯥꯟꯗꯗꯤ ꯍꯧꯖꯤꯛꯀꯤ ꯍꯩꯔꯨꯕꯣꯛꯇꯣ ꯆꯥꯕ ꯊꯦꯡꯅꯕ ꯀꯥꯟꯗ ꯑꯃ ꯆ꯭ꯌꯨ ꯒꯥꯏ ꯆꯤꯡꯈꯠꯇꯦ ꯌꯝ ꯍꯥꯎꯇꯕ ꯃꯍꯥꯎ ꯑꯃ ꯀꯩ ꯍꯥꯏꯅꯤ ꯑꯁ ꯒꯌ꯭ꯥꯟ ꯃꯦꯟ ꯇꯥꯗꯕ ꯑꯃ ꯇꯧꯗ꯭ꯔꯣ ꯆꯥꯏ ꯀꯥꯟꯅ ꯊꯦꯡꯅꯕꯗꯣ ꯍꯧꯖꯤꯛ ꯇꯤꯅꯦ ꯍꯥꯎꯔꯦ ꯍꯩꯔꯨꯕꯣꯞ ꯀꯥꯁꯦ ꯊꯤꯅꯔꯦ ꯑꯗꯣ ꯑꯩꯗꯤ ꯌꯥꯝ ꯀꯟꯅꯕꯨꯗꯤ ꯆꯥꯗꯦ ꯑꯈꯣꯏ ꯃꯥꯒ ꯑꯈꯣꯏ ꯆꯦꯒꯗꯤ ꯌꯥꯝ ꯆꯥꯏꯌꯦꯕ ꯍꯩꯔꯨꯕꯣꯛꯇꯣ
ꯎꯝ
ꯑꯩꯈꯣꯏ ꯕꯥꯁꯨ ꯄꯥꯝꯃꯦ ꯑꯗꯨꯒꯤ ꯁꯨꯝ ꯍꯥꯞꯄꯁꯤꯗ ꯑꯩꯁꯨ ꯍꯥꯎꯗꯣꯏꯕ ꯃꯥꯟꯗꯅ ꯈ ꯈ ꯁꯨꯨꯝ ꯁꯥꯕ ꯍꯩꯅ ꯁꯦ ꯍꯧꯖꯤꯛꯇꯤ ꯁꯥꯒꯠꯇ꯭ꯔꯦꯕ ꯆꯥꯕꯗꯣ ꯍꯩꯅꯔꯕꯅꯤꯅ
ꯍꯣꯏ ꯑꯗꯨꯗꯤ ꯆꯥꯕ ꯍꯩꯅꯩ ꯃꯥꯏ ꯃꯥꯏ ꯃꯍꯥꯎꯗꯣ ꯂꯧꯁꯤꯟꯕ ꯍꯩꯒꯔꯗꯤ ꯍꯩꯒꯔꯅꯦꯕ ꯑꯩꯅ ꯍꯧꯖꯤꯛꯁꯦ ꯄꯥꯝꯗꯕꯒꯤ ꯑꯩꯉꯣꯟꯗ ꯌꯥꯎꯔꯛꯄꯗ ꯃꯈꯣꯏ ꯈꯣꯏꯗꯧ ꯌꯥꯝ ꯁꯥꯎꯅꯤꯡꯕꯗꯣ ꯈꯪꯕ꯭ꯔꯥ ꯑꯗꯨ ꯑꯣꯏ ꯍꯥꯏꯕ ꯍꯥꯏꯗꯤ ꯄꯥꯝꯗꯕ ꯃꯤꯗꯅ ꯍꯦꯜꯂꯤꯗꯅ ꯍꯦꯛꯇ ꯌꯥꯎꯔꯛꯄꯁꯤꯁꯨ
ꯑꯣꯍꯣ ꯊꯦꯡꯅꯒꯟꯕꯗꯣ
ꯑꯗꯨꯗꯨꯁꯨ ꯁꯥꯎꯅꯤꯡꯉꯦ ꯑꯁ ꯑꯗꯒꯤ ꯑꯍꯥꯟꯕꯒꯤ ꯆꯥꯅꯝꯒ ꯆꯥꯕ ꯍꯩꯔ ꯍꯩꯇ꯭ꯔꯤꯉꯩꯗ ꯆꯥꯅꯝ ꯌꯥꯎꯔꯛꯄꯁꯤꯗ ꯈꯣꯏꯗꯧ ꯁꯥꯎꯅꯤꯡꯕ ꯑꯩꯅ ꯀꯣ ꯍꯥꯏꯗꯤ ꯇꯤꯜꯍꯧꯗꯤ ꯍꯩꯅꯗꯣꯏꯅꯦꯕ ꯑꯩꯁꯦ ꯇꯜꯍꯧꯗꯤ ꯍꯩꯅꯔꯒ ꯆꯥꯅꯝꯁꯦ ꯍꯩꯅꯗ꯭ꯔꯤꯉꯥꯏꯁꯤꯗ ꯃꯁꯜꯂꯤ ꯀꯥꯞꯄ ꯍꯦꯟꯃꯥꯟꯕꯒꯤ ꯢꯊꯥꯟꯇ ꯉꯝꯗꯕꯗꯣ ꯀꯥꯟꯇ꯭ꯔꯣꯟ ꯉꯝꯗꯕꯗꯣ
ꯍꯣꯏ ꯍꯣꯏ
ꯍꯧꯖꯤꯛꯅ ꯑꯃꯨꯛ ꯍꯧꯖꯤꯛꯅ ꯑꯃꯨꯛ ꯆꯥꯕꯗ ꯃꯍꯥꯎꯗꯣ ꯈꯪꯑꯗ꯭ꯔꯥ
ꯑ ꯈꯪꯗꯦꯕ ꯃꯍꯥꯎ ꯈꯪꯉꯛꯄꯅꯤꯅ ꯍꯥꯎꯌꯦ ꯑꯗꯩꯅꯦ ꯅꯣꯏꯒꯤꯗꯤ ꯑꯃ ꯃꯣꯠꯊ꯭ꯔꯨ ꯕꯤ ꯍꯥꯏꯅꯩ ꯍꯥꯏꯕ ꯑꯩꯈꯣꯏꯅ ꯆꯤꯒꯣꯝ ꯂꯩꯒ ꯍꯥꯏꯅꯩ ꯍꯥꯏꯕ ꯑꯃ ꯂꯩꯇ꯭ꯔꯥ ꯍꯥꯟꯅ ꯑ ꯑꯣꯛ ꯊꯣꯡꯕꯗꯒ ꯍꯥꯞꯄꯗꯣ ꯑꯗꯨꯏꯗꯣ ꯅꯍꯥꯟ ꯑꯩꯒ ꯂꯩꯃꯤꯟꯅꯕ ꯏꯃꯥꯟꯅꯕꯤꯗꯣ ꯃꯗꯣ ꯃꯥꯅ ꯁꯤꯁꯦ ꯍꯥꯎꯕꯅꯦ ꯌꯥꯝꯅ ꯃꯥ ꯆꯥꯕꯗꯣ ꯀꯩꯅꯣ ꯇꯧꯋꯦ ꯍꯩꯅꯩꯌꯦꯅ ꯂꯩꯔꯤꯕ ꯑꯩꯁꯨ ꯍꯩꯕꯗꯤ ꯍꯩꯅꯩꯌꯦꯕ ꯑꯗꯨꯏꯗꯣ ꯑꯗꯨꯁꯨ ꯑꯇꯥꯝꯃꯛꯅ ꯂꯩꯕ ꯈꯣꯠꯄ ꯇꯧꯕꯗꯨꯗꯤ ꯂꯩ ꯀꯩꯕ ꯑꯗ ꯂꯩꯁꯦꯅ ꯂꯩꯔꯛꯑꯦ ꯑꯗꯨ ꯑꯗꯨꯒ ꯏꯕꯥꯅꯤꯁꯦ ꯃꯣꯔꯣꯛꯃꯦꯠꯂꯤ ꯈꯨꯗꯤꯒꯤ ꯍꯧꯖꯤꯛꯀꯤꯁꯦ ꯍꯥꯞꯄ ꯍꯥꯞꯄꯒ ꯃꯦꯠꯂꯦꯕ ꯏꯁ ꯈꯨꯍꯥꯎꯗꯤ ꯂꯩꯇ꯭ꯔꯦ
ꯃꯥ ꯍꯥꯎꯕꯅꯤ ꯑꯗꯨꯗꯣ ꯅꯪ ꯑꯗꯨ ꯃꯦꯠꯄꯗꯨꯗ ꯆꯅꯝꯁꯨ ꯍꯥꯞꯄꯀꯣ ꯆꯅꯝꯗꯨꯅꯤ ꯍꯧꯖꯤꯛ ꯃꯨꯊ꯭ꯔꯨꯕꯤꯗꯨꯁꯨ ꯍꯥꯞꯄ ꯑꯗꯒꯤ ꯑꯩꯗꯤ ꯑꯩꯈꯣꯏꯅ ꯍꯧꯖꯤꯛꯀꯤ ꯍꯥꯞꯄ ꯑꯃ ꯎꯁꯤꯡꯁꯥꯒ ꯍꯥꯏꯅꯕꯗꯣ ꯍꯣꯏ ꯍꯣꯏ ꯑꯥ ꯎꯁꯤꯡꯁ ꯑꯗꯨꯗꯣ ꯑꯗꯨꯗꯣ ꯑꯀꯪꯕꯅ ꯍꯦꯟꯅ ꯑꯩ ꯍꯩꯅꯩꯌꯦꯕ ꯑꯃ ꯃꯥꯏ ꯃꯔꯨ ꯅꯧꯔꯤꯕꯒꯤ ꯑꯁ ꯈꯪꯕꯗꯣ ꯑꯗꯨꯗꯤ ꯈꯪꯗꯦ ꯃꯅꯝ ꯌꯥꯝ ꯌꯥꯛꯑꯒꯅꯦ ꯑꯩ ꯑꯗꯨꯒꯤ ꯀꯟꯇ꯭ꯔꯣꯜꯗꯤ ꯉꯝꯗꯦꯕ ꯈꯔ ꯑꯀꯪꯕꯗꯨꯅ ꯃꯅꯝꯁꯤ ꯈꯔ ꯐꯔꯒ ꯈꯔ ꯍꯥꯎꯕ ꯇꯥꯏꯞ ꯇꯧꯋꯦ ꯍꯥꯏꯕ ꯑꯩꯗꯤ
ꯍꯣꯏ ꯍꯣꯏ ꯑꯃꯨꯕꯗꯣ ꯑꯩꯈꯣꯏꯗ ꯂꯩꯍꯧꯕꯅꯦ ꯑꯗꯨ ꯂꯧꯋꯣ ꯑꯩꯈꯣꯏꯗ ꯃꯨ ꯍꯧꯔꯕꯅꯦ ꯑꯗꯨꯗꯨꯒ ꯑꯩꯈꯣꯏꯒꯤꯅꯦ ꯑꯩꯈꯣꯏꯒꯤ
ꯎꯝ
ꯅꯪ ꯅꯍꯥꯟ ꯌꯦꯔꯨꯝ ꯆꯥꯈ꯭ꯔꯕ
ꯆꯥꯔꯦ ꯌꯦꯔꯨꯝꯗꯣ ꯑꯅꯤ ꯄꯨꯃꯝꯃꯦ ꯑꯅꯤꯗꯤ ꯑꯅꯤꯗꯤ ꯌꯥꯔꯝꯃꯦ
ꯑꯣ ꯍꯣꯏ ꯑꯁ ꯑꯗꯨꯗꯨꯒ ꯀꯩꯅꯣꯗꯨ ꯎꯝ ꯑꯩꯈꯣꯏꯒꯤ ꯏꯟꯖꯥꯡ ꯅꯥꯄꯤꯈꯩꯗꯣ ꯂꯣꯏ ꯄꯨꯝꯃꯝꯃꯅꯤ ꯑꯩꯈꯣꯏꯒꯤ ꯀꯩꯅꯣꯒꯗꯣ
ꯑꯩ ꯅꯪ ꯑꯩꯅ ꯑꯩꯅ ꯀꯨꯀꯔ ꯂꯧꯕꯅꯦꯀꯣ ꯀꯨꯀꯔꯒ ꯆꯥꯃꯁꯀꯗꯤ ꯂꯧꯕꯅꯦ
ꯑꯍꯣꯏ ꯑꯗꯣ ꯑꯇꯩꯈꯩꯗꯨꯅ ꯅꯪ ꯑꯁꯗꯑꯗꯨꯝ ꯂꯧꯊꯣꯛꯑꯒ ꯆꯥꯊꯣꯛꯑꯝꯃꯗꯤ ꯌꯦꯡꯉꯣꯅ ꯐꯔꯣꯏꯗ꯭ꯔꯥ
ꯑꯦꯁ ꯏꯕ‍ꯦꯝꯃꯥ ꯑꯩꯈꯣꯏꯐꯥꯎ ꯆꯥꯗ꯭ꯔ ꯀꯥꯟꯁꯤꯗ ꯑꯩꯈꯣꯏꯒꯤ ꯂꯩꯕꯗꯨꯕꯨ ꯄꯜꯂ ꯄꯜꯂ ꯆꯥꯗꯔꯥ ꯈ ꯅꯪ ꯅꯪ ꯈꯪꯉꯤ ꯅꯠꯇ꯭ꯔꯣ
ꯈꯪꯉꯦ ꯈꯪꯉꯦ ꯈꯪꯉꯦ ꯑꯗꯨꯁꯨ ꯄꯥꯝꯃꯨꯢꯌꯦ ꯍꯥꯏꯗꯤ ꯑꯥ ꯍꯥꯏꯗꯤ ꯀꯩꯅꯣ ꯇꯧꯊꯣꯛꯈ꯭ꯔꯗꯤ ꯐꯩꯗꯅ
ꯎ ꯐꯩ ꯐꯩꯌ‌ꯦ ꯑꯗꯨꯕꯨꯗꯤ ꯄꯣꯠꯇꯣ ꯄꯩꯁꯥꯅ ꯂꯩꯕꯅꯤꯅꯀꯣ
ꯍꯣꯏ ꯆꯥꯊꯣꯛꯑꯒ ꯂꯣꯏꯈꯤꯕꯗꯤ ꯄꯥꯝꯃꯨꯗꯦꯕ ꯑꯗꯨ ꯅꯠꯇꯕꯤ ꯍꯣꯏ ꯍꯣꯏ ꯍꯣꯏ ꯊꯝꯃꯦ ꯊꯝꯃꯦ꯫
ꯎꯝ ꯃꯇꯝꯁꯦ ꯈꯪꯍꯧꯗ꯭ꯔꯦ ꯊꯝꯃꯒꯦ ꯀꯣ꯫
ꯑꯧ ꯍꯣꯏ ꯍꯣꯏ꯫